ꯑꯣ
ꯇꯥꯕꯤꯔꯤ
ꯍꯜꯂꯣ
ꯇꯥꯏꯌꯦ
ꯊꯥꯏꯌꯦ ꯇꯥꯏꯌꯦ ꯀꯩꯅꯣꯅꯦ
ꯈꯗ꯭ꯔꯛ ꯌꯥꯝ ꯇꯧꯋꯤꯀꯣ ꯑꯄꯤꯛꯄ ꯃꯤꯖꯤꯡꯖꯦ
ꯑꯁ ꯅꯪꯅ ꯇꯧꯒꯦ ꯇꯧꯔꯒ
ꯅꯣꯛꯀꯅꯨ
ꯏꯆꯦꯒ ꯍꯥꯏꯕꯤꯔꯗꯤ ꯌꯥꯝ ꯊꯤ ꯍꯔꯥꯎꯖꯕꯤꯗꯨꯅꯦꯕ
ꯍꯣꯏꯅꯦ ꯍꯣꯏꯅꯦ ꯍꯔꯥꯎꯖꯕꯤꯗꯣ ꯍꯔꯥꯎꯗ꯭ꯔꯒꯗꯤ ꯀꯞꯄꯒ ꯂꯩꯗꯣꯏꯔꯕ
ꯍꯣꯏꯅꯦ ꯁꯨꯏ ꯑꯃꯨꯛꯀꯁꯨ ꯍꯥꯏꯒꯦ ꯁꯤꯋꯤ
ꯌꯥꯝ ꯇꯧꯔꯦꯗ ꯅꯨꯡꯉꯥꯏꯅꯤ
ꯎꯝ ꯇꯧꯕ ꯅꯠꯇꯦ ꯉꯩꯍꯥꯛꯇ ꯑꯗꯨꯝ ꯇꯧꯖꯒꯦ ꯇꯧꯕꯅꯦ ꯁꯨꯏ
ꯍꯧꯔꯦꯟ ꯊꯣꯛꯑꯀꯥꯟꯗ ꯎꯝ ꯌꯦꯡꯅꯔꯖꯤ
ꯍꯦꯔꯥ ꯌꯦꯡꯙ ꯇꯥꯔꯦꯗꯅ ꯅꯪꯅ ꯇꯥꯔꯤꯛ ꯑꯍꯨꯝ ꯑꯩꯅ ꯇꯥꯔꯤꯛ ꯃꯔꯤ ꯀꯅꯥꯅ ꯍꯥꯟꯅ ꯂꯣꯏꯒꯦꯗꯣ
ꯇꯔꯤꯛ ꯑꯍꯨꯝꯗꯣ ꯅꯪ ꯇꯥꯔꯤꯛ ꯃꯔꯤꯗ ꯑꯩ ꯑꯩ ꯎꯅꯕ ꯉꯝꯃꯣꯏ
ꯀꯞꯁꯦ ꯀꯅꯥꯅ ꯏꯕꯥꯅꯤꯒꯤ ꯃꯔꯛꯇ ꯋꯥ ꯀꯞꯁꯦ ꯀꯅꯥꯅ ꯍꯥꯟꯅ ꯂꯣꯏꯕ꯭ꯔꯥ ꯌꯦꯡꯉꯁꯔꯦꯕ ꯌꯦꯡꯉꯁꯤꯀꯣ
ꯌꯦꯡꯁꯤ ꯌꯦꯡꯁꯤ ꯌꯦꯡꯁꯤ
ꯌꯦꯡꯅ ꯇꯥꯔꯦꯗꯅ
ꯅꯨꯡꯉꯥꯏꯅꯤ
ꯀꯥꯏ ꯂꯩꯔꯤꯅꯣ ꯒꯥꯔꯤ ꯃꯈꯣꯟ ꯇꯥꯏꯅ ꯍꯧꯖꯤꯛꯇ
ꯌꯨꯝꯗ ꯒꯥꯔꯤꯅ ꯁꯔꯣꯛꯇ ꯒꯥꯔꯤꯅ ꯁꯣꯔꯣꯛꯇ ꯑꯩꯅ ꯌꯨꯝꯗ
ꯃꯅꯨꯡꯕꯧ ꯇꯥꯏ ꯍꯥꯏꯕ ꯃꯈꯣꯟ ꯌꯥꯝ ꯀꯜꯂꯖꯥꯠꯅꯦ
ꯎꯝ
ꯒꯥꯔꯤ ꯃꯈꯣꯟ ꯌꯥꯝ ꯀꯜꯂꯖꯥꯠꯅꯦꯕ ꯃꯥꯏ ꯃꯈꯣꯟꯗꯣ
ꯈꯪꯗꯦ ꯑꯩꯖꯨ ꯒꯥꯔꯤ ꯊꯧꯗꯝꯅꯤꯅ
ꯍꯧꯔꯤꯅꯦ ꯀꯩꯅꯣꯅꯦ
ꯊꯕꯛ ꯂꯩꯇ꯭ꯔꯣ ꯊꯕꯛ ꯂꯩꯇ꯭ꯔꯣ
ꯊꯕꯛꯅꯤꯅꯦ ꯑꯩ ꯇꯧꯔꯤꯖꯦ ꯍꯧꯖꯤꯛ ꯍꯤꯞꯄꯤꯖꯦ ꯊꯕꯛꯅꯦ ꯍꯤꯞꯄꯤꯖꯦ ꯊꯕꯛ ꯅꯠꯇ꯭ꯔꯗꯤ ꯀꯩ ꯑꯣꯏꯗꯣꯏꯅꯣ ꯀꯔꯤꯅꯣꯅꯦꯍꯦ ꯏꯁꯣꯏ ꯁꯣꯏꯗ꯭ꯔꯣ
ꯅꯨꯃꯤꯠ ꯅꯨꯃꯤꯠ ꯊꯣꯛꯄꯗꯒꯤ ꯍꯧ ꯇꯥꯕ ꯐꯥꯎ ꯅꯨꯃꯤꯠ ꯇꯥꯕ ꯐꯥꯎꯕ ꯑꯗꯨꯝ ꯍꯤꯞꯄꯒ ꯂꯩꯔꯣꯀꯣ
ꯅꯠꯇꯦ ꯅꯨꯃꯤꯠ ꯅꯨꯃꯤꯠ ꯊꯣꯛꯄꯗꯒꯤ ꯍꯥꯏꯒꯅꯣꯕ ꯅꯨꯃꯤꯠꯆꯨꯞꯄ ꯑꯗꯨꯝ ꯇꯨꯝꯃꯒ ꯂꯩꯔꯗꯣꯏꯔꯥ ꯍꯥꯏꯌꯣ ꯀꯔꯤꯅꯣꯅꯦ
ꯅꯨꯃꯤꯠ ꯆꯨꯞꯄ ꯑꯗꯨꯝ ꯇꯨꯝꯃꯒ ꯂꯩꯔꯗꯣꯏꯔꯥ
ꯍꯣꯏ ꯏꯃꯥ ꯑꯥ ꯅꯨꯃꯤꯠ ꯆꯨꯞꯄ ꯑꯗꯨꯝ ꯇꯨꯝꯃꯗꯣꯏꯅꯤ ꯏꯃꯥ ꯏꯃꯥ ꯁꯥꯎꯕꯤꯕ꯭ꯔꯣ
ꯏꯃꯥ ꯑꯩꯅ ꯁꯤ ꯍꯥꯏꯔꯛꯄꯗ ꯅꯪꯒꯤ ꯊꯃꯣꯏꯗ ꯇꯤꯡ ꯉꯥꯎꯕ ꯐꯥꯎꯕ꯭ꯔꯥ
ꯐꯥꯎꯋꯦ ꯁꯤꯒꯤ ꯈꯨꯅꯣꯛꯁꯦ ꯀꯥꯏ ꯃꯤ ꯌꯥꯝꯅ ꯌꯥꯝꯅ
ꯌꯥꯝꯅ ꯌꯥꯝꯅ ꯑ ꯁꯦ ꯑꯗꯨꯗꯤ ꯌꯥꯝ ꯂꯦꯝꯕꯩ ꯃꯋꯣꯡꯗ ꯌꯥꯝ ꯂꯦꯝꯕꯩ ꯃꯋꯣꯡꯗ ꯅꯣꯛꯂꯛꯀꯦ ꯍꯥ ꯍꯥ ꯍꯥ
ꯍꯦ ꯁꯤꯒꯤ ꯈꯨꯅꯣꯛꯁꯦ ꯔꯥꯁꯤꯖꯦ ꯌꯥꯝ ꯇꯥꯡꯉꯦꯕ ꯅꯨꯡꯉꯥꯏꯅꯤ
ꯍꯣꯏ ꯑꯗꯨꯗꯤ ꯔꯁꯤ ꯀꯪꯉꯗꯤ ꯑꯩ ꯑꯩ ꯇꯧꯔꯛꯑꯒꯦꯁꯦ ꯁꯦ ꯑꯗꯨꯗꯤ ꯌꯥꯝ ꯂꯦꯝꯅ ꯑꯗꯨꯗꯤ ꯌꯥꯝ ꯂꯦꯝꯅ ꯅꯣꯛꯂꯛꯀꯦꯀꯣ ꯑꯗꯨꯗꯤ ꯍꯥ ꯍꯥ ꯍꯥ ꯍꯥ
ꯂꯥꯁꯇ ꯂꯥꯁꯇ ꯀꯥꯞꯄ ꯁꯣ ꯁꯣꯏꯔꯣꯏ
ꯀꯔꯤꯅꯣ ꯑꯣ ꯏꯃꯥ ꯑꯩ ꯏꯃꯥ ꯑꯩ ꯌꯥꯗ꯭ꯔꯦ ꯏꯃꯥ ꯑ
ꯆꯥꯛ ꯊꯣꯡꯉꯣ
ꯑꯁ ꯅꯪꯅ ꯆꯥꯛ ꯊꯣꯡꯕ ꯍꯥꯏꯔꯒ ꯑꯁ ꯑꯩ ꯊꯃꯣꯏꯗ ꯌꯥꯝ ꯊꯤ ꯅꯨꯡꯁꯤꯕ ꯑꯃ ꯐꯥꯎꯋꯦ ꯑꯍ ꯆꯥꯛꯁꯨ ꯑꯩꯅ ꯑꯗꯨꯝ ꯊꯣꯡꯉꯤꯅꯤ
ꯀꯅꯥꯔꯣꯏ ꯁꯧꯒ꯭ꯔꯤ ꯆꯥꯔꯅꯤ ꯅꯪ
ꯁꯧꯒ꯭ꯔꯤꯒ ꯁꯧ ꯑꯦ ꯀꯩꯅꯣ ꯅꯨꯡꯁꯥ ꯁꯥꯕꯗꯤ ꯁꯧꯒ꯭ꯔꯤꯒ ꯑꯥꯂꯨꯅ ꯕꯦꯁ ꯀꯣ ꯑꯩ ꯍꯥꯏꯒꯦ ꯑꯗꯨꯗ ꯍꯥꯎ ꯍꯥꯎꯒꯗꯕꯃ ꯍꯥꯏꯔꯗꯤ ꯕꯣꯔꯥ ꯀꯩꯅꯣꯗꯣ ꯕꯣꯔꯥ ꯍꯧꯕꯤꯕꯗꯣ ꯑꯗꯣ ꯈꯦꯔ ꯈꯔ ꯊꯛꯆꯥꯟꯕ ꯅꯠꯇ꯭ꯔꯒ ꯀꯩꯅꯣ ꯊꯥꯛꯆꯜꯂꯁꯨ ꯌꯥꯏ ꯁꯥꯒꯪꯒꯨꯝꯕ ꯊꯥꯛꯆꯜꯂꯁꯨ ꯌꯥꯏ ꯁꯟ‌ ꯑꯌꯥꯏꯕꯒꯨꯝꯕꯗꫭ
ꯂꯩꯔꯝꯃꯣꯏꯅꯦ ꯑꯗꯨꯒꯨꯝꯕꯗꯤ
ꯅꯣꯏꯒꯤ ꯍꯥꯏꯕꯤꯕꯩ ꯋꯥꯅꯤ ꯑꯩꯈꯣꯏꯗꯤ ꯑꯗꯨꯝ ꯆꯥꯔ ꯂꯩꯕꯩ ꯆꯥꯅꯤꯡꯗ꯭ꯔꯦꯅꯦ
ꯏꯆꯥꯥꯗꯤꯌꯦ ꯑꯩꯗꯤ ꯁꯧꯒꯔꯤ ꯆꯥꯖꯗꯕꯗꯣ
ꯑꯣꯍꯣ ꯁꯧꯒꯔꯤ ꯆꯥꯗꯔꯗꯤ ꯁꯥꯒꯗ ꯆꯥ ꯃꯥꯜꯂꯤꯅꯦ ꯑꯩꯈꯣꯏꯗꯤ ꯑꯁ ꯁꯥ ꯉꯥ ꯆꯥꯖꯗꯦ ꯑꯩꯈꯣꯏꯗꯤ
ꯑꯩꯈꯣꯏꯗꯤ ꯍꯋꯥꯏꯉꯥꯛꯇꯪ ꯆꯥꯏꯌꯦ ꯁꯧꯒꯔꯤꯒ ꯆꯥꯖꯗ꯭ꯔꯦ
ꯊꯤ ꯍꯥꯎꯕꯅꯦꯍꯦ ꯐꯥꯒꯤ ꯅꯠꯇꯦ ꯍꯋꯥꯏꯗꯤ ꯌꯥꯝ ꯊꯤꯅ ꯍꯥꯎꯕꯅꯦꯀꯣ ꯍꯋꯥꯏ ꯃꯤꯔꯥꯏꯕ ꯌꯥꯗꯦ ꯑꯩꯗꯤ ꯍꯋꯥꯏ ꯄꯥꯝꯃꯤ ꯍꯋꯥꯏ ꯃꯁꯣꯔꯤꯖꯨ ꯍꯋꯥꯏ ꯀꯪꯇꯛꯁꯨ ꯑꯩꯗꯤ ꯏꯌꯥ ꯌꯥꯏ ꯃꯪꯒꯟ ꯑꯣꯏꯔꯁꯨ ꯌꯥꯏ ꯑꯩꯗꯤ ꯑꯩꯗꯤ ꯍꯋꯥꯏꯕꯨ ꯍꯥꯏꯔꯗꯤ ꯑꯩꯗꯤ ꯁꯤꯔꯒꯦ ꯂꯩꯅꯤ ꯍꯋꯥꯏꯒꯤꯗꯃꯛꯇꯥ
ꯍꯥꯎꯔꯝꯃꯅꯤ ꯅꯪ ꯅꯣꯡꯃꯗ ꯆꯔꯥ ꯑꯍꯨꯝ ꯆꯥꯎ
ꯑꯁ ꯀꯥꯏꯗꯅꯣ ꯆꯔꯥ ꯑꯍꯨꯝꯗꯤ ꯉꯝꯃꯣꯏꯍꯦ
ꯑꯗꯨꯅꯦ ꯑꯩꯈꯣꯏ ꯆꯥꯏꯖꯦ
ꯑꯁ ꯀꯗꯥꯏꯗꯩ ꯑꯗꯨꯗꯤ ꯑꯗꯨꯒꯤ ꯀꯦꯄꯥ ꯗꯨꯗꯤ ꯂꯩꯖꯗꯦ ꯑꯩꯈꯣꯏꯗꯗꯤꯀꯣ
ꯑꯗꯨꯒ ꯍꯥꯎꯋꯦ ꯍꯥꯏꯔꯤꯕ ꯑꯗꯨꯒꯤ ꯀꯦꯄꯥꯗꯨ ꯂꯩꯔꯀꯥꯟꯗ ꯍꯥꯎꯋꯦ ꯍꯥꯏꯒꯗꯕ
ꯑꯩꯈꯣꯏꯗꯗꯤ ꯂꯩꯖꯗꯦ
ꯑꯩꯈꯣꯏꯗꯗꯤ ꯂꯩꯖꯩ
ꯑꯩꯈꯣꯏꯗꯗꯤ ꯂꯩꯖꯗꯕꯗꫭ ꯌꯥꯝ ꯊꯤ ꯍꯩꯅꯗꯦ ꯕꯤꯅꯥꯎ ꯈꯔ ꯇꯧꯔꯛꯀꯅꯤ
ꯈꯔ ꯇꯧꯔꯛꯀꯅꯤ ꯇꯞ ꯇꯞꯅ ꯑꯩꯖꯨ ꯀꯣ ꯉꯥꯏꯌꯨ ꯉꯥꯏꯌꯨ ꯌꯦꯡꯉꯣ
ꯑ ꯕꯁ ꯐꯪꯕꯅꯤ ꯍꯥꯏꯗꯣ ꯍꯧꯖꯤꯛꯇꯤ ꯕꯁ ꯐꯪꯗꯦ ꯍꯧꯖꯤꯛꯇꯤ ꯈꯨꯄꯥꯛ ꯑꯣꯏꯅ ꯐꯪꯉꯦꯗ ꯏꯌꯥ ꯌꯥꯗꯦꯗ
ꯀꯥꯟꯅꯗꯦ ꯀꯥꯟꯅꯗꯦ ꯆꯥꯛ ꯊꫭꯡꯉꯣ
ꯅꯨꯄꯤ ꯑꯉꯥꯡ ꯀꯔꯤ ꯅꯨꯄꯤ ꯑꯉꯥꯡ ꯅꯪ ꯀꯔꯤ ꯈꯪꯉꯤ ꯈꯨꯄꯥꯛ ꯊꯥꯖꯤꯜꯂꯛꯄꯗꯣ ꯀꯕꯣꯛ ꯂꯩ ꯏꯅꯥꯎꯆꯥꯒꯤ ꯑꯗꯨꯗ ꯊꯥꯖꯜꯂꯛꯇꯣꯏꯅꯦꯕ ꯅꯨꯄꯤ ꯅꯪ ꯀꯔꯤ ꯈꯪꯉꯤ ꯍꯥꯏꯗꫭ
ꯅꯪꯉꯣꯟꯗ ꯇꯧꯔꯛꯄ ꯁꫭꯏꯔꯣꯏ ꯅꯨꯄꯥ ꯅꯪ ꯀꯔꯤ ꯈꯪꯉꯤꯅ
ꯑꯁ ꯑꯗꯨꯗꯤ ꯌꯥꯔꯣꯏꯍꯦ ꯑꯩꯈꯣꯏꯗꯤ ꯀꯨꯡꯐꯨꯒ ꯇꯝꯕꯅꯤꯅ ꯈꯔ ꯇꯧꯔꯛꯀꯅꯤꯍꯦ ꯉꯥꯛꯊꯣꯛꯄ ꯉꯥꯛ ꯁꯟ ꯑꯁ ꯈꯔ ꯊꯦꯀꯠꯂꯛꯀꯅꯤ
ꯐꯝꯅꯤꯀꯣ ꯃꯣꯔꯥꯗ ꯐꯝꯅꯤ ꯅꯪ
ꯍꯦꯔꯥ ꯑꯗꯨꯃꯗꯤ ꯇꯧꯔꯣꯍꯦ ꯌꯥꯝ ꯍꯦꯟꯖꯤꯜꯂꯦꯍꯦ ꯑꯗꯨꯗꯤ ꯈꯔ ꯇꯧꯔꯍꯦ
ꯕꯣꯔꯥꯗ ꯐꯝꯗꯧꯅꯤ ꯁꯣꯏꯔꯔꯣꯏ ꯁꯣꯏꯔꯔꯣꯏ ꯐꯝꯃꯅꯤ
ꯍꯣꯏ ꯃꯣꯔꯥꯗꯗꯤ ꯐꯝꯖꯔꯣ ꯑꯩꯈꯣꯏꯁꯦ ꯊꯦꯛ ꯊꯦꯛꯑ ꯂꯤꯠꯊꯣꯛꯀꯗꯕꯅꯤ ꯑꯩꯈꯣꯏꯗꯤ ꯑꯩꯈꯣꯏ ꯃꯣꯔꯥꯗꯒꯗꯤ ꯐꯝ ꯉꯝꯃꯣꯏꯀꯣ
ꯐꯝꯃꯒ ꯂꯩꯔꯤꯗꯨꯕꯨ
ꯍꫭꯏ ꯑꯩꯈꯣꯏꯗꯤ ꯑꯩꯈꯣꯏꯗꯤ ꯇꯦꯕꯜꯗ ꯇꯦꯕꯜꯗ ꯇꯦꯕꯜꯗꯀꯣ ꯑꯩꯈꯣꯏꯗꯤ
ꯐꯝꯂꯝꯃꯅꯤ
ꯍꯦꯔꯥ ꯇꯥꯗ ꯑꯩꯈꯣꯏꯖꯨ ꯁꯦꯝꯒꯤ ꯃꯤꯅꯤꯗ
ꯗꯥꯏꯂꯣꯛ ꯈꯨꯗꯤꯡꯖꯦ ꯂꯦꯝ ꯊꯥꯗ꯭ꯔꯦ ꯍꯥ
ꯑꯦ ꯑꯈꯣꯏꯗꯤ ꯇꯣꯂꯔꯦꯠ ꯑꯝꯇ ꯇꯧꯔꯣꯏ ꯑꯦꯛꯁꯟ ꯌꯦꯡꯕꯤꯌꯨ ꯀꯣ ꯂꯦꯝ ꯊꯥꯔꯣꯏ
ꯗꯥꯏꯂꯣꯛ ꯕꯣꯔꯗꯤꯡꯖꯤꯅꯦ ꯅꯪꯒꯤ ꯑꯣꯏꯔꯦ
ꯑꯩ ꯗꯥꯏꯂꯣꯛ ꯍꯥꯏꯖꯦ ꯑꯩꯈꯣꯏꯗꯩ ꯊꯣꯂꯛꯏꯅꯤꯅꯦ ꯅꯤꯡ ꯈꯪꯗ꯭ꯔꯣ ꯗꯥꯏꯂꯣꯛ ꯗꯥꯏꯂꯣꯛ ꯍꯥꯏꯖꯦ ꯑꯩꯈꯣꯏꯗꯒꯤ ꯍꯧꯔꯛꯏꯅꯤꯅꯦ ꯍꯧꯔꯛꯐꯝꯗꯤ ꯑꯩꯈꯣꯏꯗꯤꯅꯦ ꯑꯩꯈꯣꯏꯅ ꯅꯣꯏꯗꯒꯤ ꯆꯍꯤ ꯅꯧꯖꯔꯁꯨ ꯀꯣ ꯆꯍꯤ ꯅꯧꯖꯔꯁꯨ ꯍꯧꯖꯤꯛ ꯌꯪ ꯌꯪ ꯂꯥꯎꯔ ꯂꯩꯔꯤꯅꯤ ꯀꯣ ꯗꯥꯏꯂꯣꯛ ꯗꯥꯏꯂꯣꯛ ꯍꯥꯏꯔꯤꯖꯦ ꯑꯩꯈꯣꯏꯗꯒꯤ ꯑꯩꯈꯣꯏꯒꯤ ꯆꯤꯟꯖꯤꯗꯒꯤ ꯊꯣꯔꯛꯄꯁꯤꯡꯁꯦ ꯍꯦꯛꯇ ꯊꯣꯔꯛꯄ ꯍꯥꯏꯇꯥꯔꯦꯀꯣ
ꯆꯥꯛꯇꯤ ꯆꯥꯛꯇꯤ ꯃꯌꯥꯝ ꯃꯌꯥꯝ ꯆꯪꯉꯝꯃꯅꯦ ꯃꯁꯤꯒꯤ ꯗꯥꯏꯂꯣꯛ ꯃꯌꯥꯝ ꯊꯥꯗꯕꯗ
ꯑꯁ ꯆꯥꯛꯇꯤ ꯍꯥꯏꯔꯨꯔꯅꯨ ꯀꯥꯂꯦꯟꯅꯤ ꯆꯥꯕ ꯉꯝꯗꯦ ꯆꯥꯛ ꯆꯥꯗꯕꯩꯀꯣ ꯆꯥꯛ ꯆꯥꯅꯕ ꯍꯥꯏꯕꯩ ꯋꯥꯅꯤ ꯍꯟꯗꯛꯁꯦ ꯆꯥꯛ ꯆꯥꯕ ꯆꯪꯗꯦꯅꯦ ꯀꯥꯂꯦꯟꯖꯦ ꯌꯥꯝ ꯁꯥꯕꯩ
ꯆꯥꯛ ꯆꯥꯕ ꯆꯪꯗ꯭ꯔꯗꯤ ꯀꯗꯥꯏ ꯆꯪꯉꯤꯕ
ꯍꯣ ꯆꯥꯛꯇꯣ ꯆꯥꯗ꯭ꯔꯦ ꯑꯩꯈꯣꯏꯗꯤ
ꯀꯔꯤ ꯑꯣꯏꯟ ꯆꯥꯔꯕ ꯅꯨꯡꯁꯤꯠ ꯑꯣꯏꯅ
ꯍꯦꯛꯇ ꯌꯣꯠꯂꯦ ꯑꯩꯈꯣꯏꯗꯤ
ꯌꯥꯏ ꯅꯪ ꯎꯝ ꯑꯣꯟꯅꯔꯕ꯭ꯔꯥꯟ ꯈꯜꯂꯦ ꯁꯤꯟꯐꯝꯖꯦ
ꯑꯁ ꯁꯤꯟꯐꯝꯖꯦ ꯑꯩꯈꯣꯏꯗꯤ ꯑꯁ
ꯁꯤꯟꯐꯝꯖꯦ ꯑꯩꯈꯣꯏꯗꯤ ꯍꯦꯛꯇ ꯇꯨꯝꯃꯒ ꯂꯩꯔꯒ ꯑꯁꯤ ꯑꯁꯤꯒꯨꯝꯕꯁꯤꯅꯦ ꯄꯥꯝꯃꯦ ꯇꯨꯝꯃ ꯂꯩꯕꯁꯤꯅꯤ ꯑꯩꯅ ꯄꯥꯝꯕ ꯑꯩꯒꯤ ꯁꯤꯟꯐꯝ
ꯇꯨꯝꯃꯒ ꯂꯩꯕ ꯍꯧꯒꯠꯂꯛꯄ ꯑꯃꯨꯛ ꯋꯥꯛ ꯍꯛꯆꯥꯡ ꯁꯥꯖꯦꯜ ꯑꯃꯨꯛ ꯇꯧꯕ ꯆꯠꯄ ꯆꯦꯟꯕ ꯈꯣꯠ ꯄꯥ ꯀꯣ ꯑꯌꯨꯛ ꯅꯨꯡꯊꯤꯟ ꯑꯗꯨꯒ ꯑꯃꯨꯛ ꯂꯥꯛꯄ ꯑꯗꯨ ꯑꯃꯨꯛꯀ ꯏꯅꯥꯛ ꯈꯨꯟꯕ ꯏꯃꯨꯡꯗꯒ ꯄꯣꯛꯄꯤꯔꯝꯃꯗꯤꯀꯣ ꯅꯥꯕ ꯏꯕꯣ ꯑꯩ ꯏꯅꯥꯛ ꯈꯨꯟꯕ ꯏꯃꯨꯡꯗ ꯄꯣꯛꯄꯤꯔꯝꯗꯕꯩꯅꯤꯀꯣ
ꯆꯤꯟꯗ ꯏꯅꯥꯛ ꯈꯨꯜꯂꯦ ꯈꯨꯜꯂꯔꯣꯏ
ꯍꯣꯏꯅꯦ
ꯆꯤꯟꯗ ꯄꯦ ꯆꯤꯟꯗ ꯂꯣꯏꯅ ꯌꯥꯎꯈ꯭ꯔꯦ ꯍꯥꯏꯕ ꯑꯗꯨꯅꯅꯦ ꯀꯣ ꯑꯗꯨꯅꯅꯦ
ꯑꯗꯨꯅꯦ ꯑꯗꯨꯅꯦ ꯍꯥꯏꯁꯦ
ꯑꯁꯨꯋꯥꯏꯁꯦ ꯒꯥꯔꯤ ꯌꯥꯝ ꯆꯠꯅꯤꯡꯕ꯭ꯔꯥ ꯈꯪꯗꯦ ꯍꯥꯏꯕ
ꯀꯔꯤꯅꯣꯅꯦ ꯅꯪ ꯍꯥꯏꯗꯨꯕꯨ ꯀꯔꯤꯅꯣꯅꯦ ꯌꯥꯝ ꯍꯦꯟꯖꯟꯕ ꯑꯝ ꯌꯥꯎꯋꯦ ꯀꯔꯤꯅꯣ ꯍꯥꯏꯕꯅꯤꯗ ꯀꯁꯥꯏꯗꯒꯤ ꯆꯜꯂꯤꯕ ꯂꯝꯕꯤ ꯑꯁꯤꯕꯨ ꯀꯔꯤꯅꯣ
ꯑꯩ ꯅꯣꯛꯇꯧ ꯉꯥꯏꯔꯦ
ꯑꯦ ꯃꯤꯕꯨ ꯅꯣꯛꯇꯗꯤ ꯃꯤꯕꯨ ꯀꯞꯄꯨ ꯍꯥꯏꯔꯣ ꯀꯩꯅꯣꯅꯦ
ꯑꯩ ꯅꯣꯛꯑꯒꯗ ꯑꯗꯨꯝ ꯅꯣꯛꯑꯒꯗ ꯂꯩꯔꯒꯦꯀꯣ ꯅꯪꯅ ꯉꯥꯡꯉꯒꯗ ꯂꯩꯔꯣ
ꯍꯣꯏꯅꯦ ꯏꯆꯦꯕꯨ ꯅꯣꯛꯍꯟꯕ ꯍꯥꯏꯁꯦ ꯅꯅꯥꯎ ꯑꯩꯈꯣꯏꯒꯤꯗꯤ ꯊꯕꯛꯅꯤꯅꯦ
ꯑꯥ ꯅꯣꯛꯍꯟꯕꯤꯌꯨ ꯅꯣꯛꯍꯟꯕꯤꯌꯨ
ꯑꯗꯨꯅꯦ ꯏꯆꯦ ꯈꯣꯏ ꯅꯣꯛꯑꯒ ꯑꯩꯈꯣꯏ ꯍꯔꯥꯎꯖꯩꯅꯦ ꯅꯅꯥꯎ ꯑꯩꯈꯣꯏ ꯍꯨꯔꯥꯎ ꯍꯔꯥꯎꯖꯔꯤꯅꯦ ꯏꯆꯦ ꯑꯩꯈꯣꯏꯅ ꯀꯩꯅꯣ ꯇꯧꯕꯗ ꯅꯣꯏ ꯅꯣꯛꯑꯀꯥꯟꯗꯀꯣ ꯑꯩꯈꯣꯏꯗꯤ ꯑꯁ ꯑꯩꯈꯣꯏꯗꯤ ꯃꯤꯅꯨꯡꯁꯤ ꯈꯪꯕꯗꯣ
ꯎꯝ ꯅꯣꯛꯍꯟꯕꯅ ꯏꯅꯥꯎꯒꯤ ꯃꯊꯧꯅꯤ ꯀꯥꯞꯍꯟꯕꯅ ꯃꯆꯦ ꯑꯩꯈꯣꯏꯒꯤ ꯏꯊꯧꯅꯤ
ꯑꯩꯈꯣꯏꯗ ꯀꯞꯇꯦꯍꯦ
ꯎꯝ ꯀꯄꯥꯑꯅꯤꯀꯣ ꯍꯣꯔꯦꯟ
ꯀꯞꯇꯦ ꯀꯞꯇꯦ ꯑꯩ ꯅꯨꯡꯗꯥꯡ ꯈꯨꯗꯤꯡꯤꯡ ꯀꯞꯄꯦ ꯍꯥꯏꯗꯣ
ꯍꯣꯔꯦꯟꯟꯅꯒ ꯀꯩꯅꯣꯗ ꯑꯥ ꯐꯣꯟ ꯇꯧꯅꯕꯗ ꯕꯣꯔꯥꯗ ꯐꯝꯃꯒ
ꯍꯩꯔꯛꯑꯔꯣꯏ ꯍꯦ ꯅꯨꯄꯤꯅ ꯄꯨꯗ꯭ꯔꯨꯞ ꯄꯨꯠꯇ꯭ꯔꯨꯞ ꯀꯦꯜꯂꯤꯕ ꯅꯅꯥꯎ ꯑꯩꯈꯣꯏꯅꯤ ꯀ ꯏꯃꯩꯃ ꯍꯦꯛꯇ ꯍꯥꯏ ꯖꯜꯂꯕꯅꯤ
ꯀꯦꯜꯂꯝꯃꯅꯤ
ꯑꯩꯒꯤ ꯃꯤꯠꯌꯦꯡꯇꯕꯨ ꯑꯩꯒꯤ ꯃꯤꯠꯌꯦꯡꯇꯕꯨ ꯉꯥꯏꯔꯤꯕ ꯅꯨꯄꯤ ꯃꯌꯥꯝꯁꯤꯅꯤ ꯁꯤ
ꯎꯝ ꯍꯥꯃꯦꯡ ꯃꯃꯤꯠ ꯃꯥꯟꯕꯗꯣ
ꯍꯦꯔꯥ ꯇꯥꯗ ꯅꯪꯁꯨ ꯑꯗꯨꯗꯤ ꯍꯦꯟꯃꯟꯗ꯭ꯔꯣ
ꯍ ꯍꯥꯃꯦꯡ ꯃꯃꯤꯠ ꯃꯥꯟꯕꯗꯨꯅ ꯌꯦꯡꯂꯛꯄꯒꯤ ꯃꯤꯠꯌꯦꯡꯗꯣ ꯀꯦꯜꯂꯦ ꯀꯦꯜꯂꯝꯃꯅꯤ ꯑꯗꯨꯗ ꯀꯦꯜꯂꯤꯕ ꯂꯩꯁꯥꯕꯤꯁꯤꯡꯁꯤꯅꯦ ꯑꯩꯅ ꯉꯛꯏꯁꯦ
ꯈꯪꯗꯦꯅꯦ ꯑꯩꯅ ꯍꯦꯛ ꯌꯦꯡꯊꯣꯔꯛꯑꯕ ꯍꯦꯛꯇ ꯀꯦꯜꯂꯛꯄ ꯍꯥꯏꯇꯥꯔꯦ ꯐꯨꯗ꯭ꯔꯨꯛ ꯐꯗ꯭ꯔꯨꯛ ꯀꯦꯜꯂꯛꯄ ꯍꯥꯏꯇꯥꯔꯦ ꯀꯔꯤ ꯏꯕꯨ ꯄꯥꯏꯔꯖꯥꯠꯔꯨꯁꯤꯅꯦ ꯑꯩ ꯈꯜꯂꯤꯁꯦ
ꯀꯦꯂꯝ ꯃꯅꯤ ꯑꯗꯣ ꯅ ꯆꯞ ꯃꯥꯟꯅꯕ ꯑꯣꯏꯔꯝꯃꯅꯦꯕ ꯅꯪꯒ ꯃꯣꯏꯒ
ꯍꯣꯏꯗ ꯐꯖꯕꯤ ꯉꯥꯛꯇꯅꯦ ꯀꯦꯜꯂꯛꯏꯁꯤꯁꯨ
ꯐꯖꯔꯝ
ꯇꯁ ꯀꯝꯗꯧꯏ
ꯐꯖꯕ꯭ꯔꯥ ꯐꯖ ꯐꯖꯔꯝꯃꯅꯦꯕ ꯃꯤ ꯈꯔ ꯄꯤꯛꯇꯛ ꯍꯥꯥ
ꯑꯩꯈꯣꯏꯗꯤ ꯃꯤ ꯄꯤꯛꯆꯗꯦ
ꯃꯤ ꯄꯤꯛꯇꯛ ꯄꯤꯛꯇꯛ ꯇꯧꯕ ꯃꯤ ꯉꯥ ꯑꯣꯏꯔꯝꯃꯅꯦꯕ
ꯏꯆꯦ ꯅꯪ ꯐꯨꯠ ꯁꯨꯔꯝꯗꯧ ꯃꯥꯟꯗꯦꯗ
ꯑꯁꯨ ꯎꯝ ꯁꯨꯔꯝꯃꯔꯣꯏ ꯅꯪ ꯑꯩꯒ ꯌꯦꯡꯅꯕꯗ ꯈꯨꯅꯤꯡ ꯇꯥꯡꯈꯠꯂꯒ ꯌꯦꯡꯅꯤꯍꯦ ꯑꯩꯉꯣꯟꯗ
ꯐꯨꯠ ꯃꯉꯥꯕꯨ ꯁꯨꯖꯕ꯭ꯔꯣ ꯏꯆꯦ ꯅꯪꯕꯣ
ꯑꯩꯕꯣ ꯁꯨꯏꯍꯦ ꯏꯁ ꯑꯗꯨꯗꯤ ꯅꯪ ꯍꯥꯏꯃꯟꯗ꯭ꯔꯣ ꯀꯥꯔꯤ ꯎꯝ ꯑꯩꯉꯣꯟꯗ ꯈꯨꯅꯤꯡꯅ ꯀꯥꯡꯈꯠꯂ ꯌꯦꯡꯉꯤꯅ ꯑꯩꯅ ꯑꯇꯤꯌꯥꯗꯒꯤ ꯄ꯭ꯔꯤꯊꯤꯕꯤꯗ ꯌꯦꯡꯊꯕꯗꯧꯅ ꯑꯩꯅ ꯌꯦꯡ ꯊꯗꯣꯏꯅꯦꯕ ꯅꯉꯣꯟꯗ ꯌꯦꯡꯕꯗ
ꯋꯥꯎ ꯈꯔ ꯇꯧꯔꯦꯍꯦ
ꯈꯔꯁꯨ ꯆꯨꯕ꯭ꯔꯥ ꯈꯪꯗꯦꯃꯦ
ꯑꯩꯔꯣ
ꯄꯂꯔꯒ ꯇꯝꯗ꯭ꯔꯣ
ꯅꯪ ꯑꯗꯩꯗꯤ ꯍꯦꯟꯖꯤꯜꯂꯛ ꯑꯦ
ꯄꯂꯔꯒ ꯇꯝꯗ꯭ꯔꯥ ꯍꯥꯏꯕ ꯉꯁꯤ ꯑꯀꯦꯕ ꯂꯨꯍꯣꯡ ꯈꯣꯡꯗꯣꯡꯕꯒꯤ ꯇ ꯍꯥꯏꯔꯛꯇ꯭ꯔꯕ ꯍꯥꯏꯕꯅꯤꯗ
ꯅꯪ ꯈꯪꯗ꯭ꯔꯣ ꯑꯩ ꯌꯥꯡꯈꯩ ꯑꯩ ꯌꯥꯡꯈꯩ ꯌꯥꯡꯈꯩꯅꯤ ꯈꯪꯗ꯭ꯔꯣ? ꯍꯦꯛꯇ ꯍꯥꯏꯔ ꯂꯣꯏꯔꯦ ꯑꯩꯒꯤ꯫
ꯈꯔ ꯆꯤꯡꯅꯕ꯫
ꯆꯤꯡꯅꯩꯗꯣ ꯑꯣꯏꯔꯕꯅꯦ ꯑꯣꯏꯔꯕ꯫